ꯍꯜꯂꯣ꯫
ꯍꯜꯂꯣ꯫
ꯍꯜꯂꯣ
ꯑꯣ ꯇꯕ꯭ꯔꯣ꯫
ꯑꯣ ꯇꯥꯕ꯭ꯔꯣ ꯑꯧ ꯇꯥꯏꯌꯦ꯫
ꯇꯥꯏꯌꯦ ꯍꯦ
ꯑ ꯍꯤ ꯀꯩ ꯇꯧꯕ꯭ꯔꯣ꯫
ꯇꯨꯡ ꯂꯩ꯫
ꯍꯧꯖꯤꯛ ꯍꯧꯒꯠꯄ꯭ꯔꯣ
ꯍꯧꯒꯠꯇ꯭ꯔꯤꯗ ꯐꯃꯨꯡꯗ ꯇꯨꯝꯃꯒ ꯑꯗꯨꯝ ꯂꯩꯔꯤ
ꯑꯧ
ꯅꯣꯡ ꯇꯥꯕꯅꯤꯅꯀꯣ ꯑꯁ ꯇꯨꯝꯃꯗꯤ
ꯑꯣ ꯀꯌꯥ ꯇꯨꯝꯒꯦ ꯇꯧꯕ꯭ꯔꯥ
ꯍ ꯍꯧꯒꯠꯂꯅꯤ ꯉꯩꯍꯥꯛ ꯂꯩꯔꯗꯨ
ꯑꯥ
ꯅꯣꯡ ꯇꯥꯕꯅꯤꯅ ꯇꯨꯝꯕ ꯅꯨꯡꯉꯥꯏꯌꯦꯕ
ꯎꯝ
ꯅꯪꯗꯤ
ꯄꯩꯁ ꯑꯗꯨ ꯐꯟꯗ ꯂꯩꯌꯦ
ꯑ ꯍ
ꯍꯧꯒꯇ꯭ꯔꯤ ꯍꯣꯏ
ꯊꯦꯡꯉꯤꯍꯦ
ꯑꯩꯁ ꯊꯦꯡ ꯗꯦꯗ
ꯅꯨꯄꯤꯗꯤ ꯅꯨꯄꯤꯗꯤ ꯉꯥꯟꯅ ꯍꯧꯒꯠꯀꯗꯕꯅꯦ
ꯑꯗꯨ ꯑꯣꯏꯔꯁꯨ ꯀꯔꯤꯁꯨ ꯇꯧꯕ ꯂꯩꯇꯦꯗ ꯁꯤꯒꯤꯗꯤ
ꯑꯩ ꯆꯥꯛ ꯀꯩ ꯀꯥ ꯊꯣꯡꯉꯣꯏꯗ꯭ꯔꯣ
ꯍꯣꯏꯝ ꯈꯣꯏꯗꯤ ꯍꯣꯁꯇꯦꯜꯗ ꯂꯩꯔꯦ
ꯍꯣ
ꯍ ꯍꯣ ꯑꯣ ꯍꯣ ꯍꯣ
ꯍꯗꯤ ꯍꯋꯥꯏꯃꯨꯛ ꯆꯥꯔꯅꯤ
ꯍꯣꯏ
ꯎꯝ
ꯅꯣꯏꯗꯤ ꯐꯖꯅ ꯇꯨꯝꯕ꯭ꯔꯣ
ꯑꯧ ꯐꯖꯅ ꯇꯨꯝꯃꯦ ꯄꯨꯡ ꯀꯌꯥ ꯇꯨꯝꯒꯦ ꯅꯪ ꯒ ꯍꯥ ꯄꯨꯡ ꯀꯌ꯭ꯥ ꯇꯨꯝꯒꯦ ꯄꯨꯡ ꯀꯌꯥꯗ ꯇꯨꯝꯒꯦ
ꯍꯧꯖꯤꯛ꯭ꯔꯣ
ꯉꯔꯥꯡꯗꯪ
ꯉꯔꯥꯡ ꯉꯔꯥꯡ
ꯎꯝ
ꯄꯨꯟ ꯑꯃ ꯃꯜꯂꯦ
ꯍꯥꯥ
ꯄꯨꯟ ꯑꯃ ꯃꯜꯂꯤꯌꯦ
ꯍꯁ ꯊꯦꯡꯉꯤꯍꯦ
ꯍꯣꯏ ꯅꯪ ꯅꯪꯅ ꯔꯤꯄ꯭ꯂꯥꯏ ꯇꯧꯗꯕꯒꯤꯅꯦ ꯉꯥꯏꯔꯤꯒ ꯂꯩꯕꯅꯤ
ꯑꯦ ꯃꯥꯜ ꯂꯩꯀꯣ
ꯑꯦ ꯍꯥ
ꯑꯁ ꯄꯨꯡ ꯕꯔꯣꯗ ꯊꯔꯛꯑꯝꯃꯅꯤ ꯍꯥ
ꯎꯝ
ꯅꯣꯏꯗꯤ ꯔꯤꯄ꯭ꯂꯥꯏ ꯇꯧꯗ꯭ꯔꯦ ꯉꯟꯅ ꯇꯨꯝꯈ꯭ꯔꯕ ꯃꯥꯜꯂꯦꯀꯣ
ꯑꯣ ꯇꯣꯝꯔꯦ ꯉꫪꯥꯡꯗꯤ ꯋꯥ ꯑꯃ ꯋꯥ ꯔ
ꯋꯥꯔꯕ꯭ꯔꯣ
ꯎꯝ ꯑꯣꯔ ꯕꯣꯜ ꯌꯦꯡꯕ꯭ꯔꯣ
ꯀꯩ ꯇꯧꯕ꯭ꯔꯣ
ꯕꯣꯜ ꯕꯣꯜ ꯁꯥꯅꯕ ꯆꯠꯄ꯭ꯔꯣ
ꯑꯩꯒꯤ ꯑꯩꯒꯤ ꯏꯃꯥꯟꯅꯕꯤꯁꯤꯡꯅ ꯌꯦꯡꯕ ꯃꯈꯣꯏꯕꯨ ꯌꯦꯡꯕꯅꯤ ꯑꯩꯗꯤ
ꯑꯥ ꯍ
ꯃꯈꯣꯏ ꯃꯈꯣꯏꯅ ꯐꯨꯠꯕꯣꯜ ꯌꯦꯡꯕ ꯑꯩꯅ ꯃꯈꯣꯏꯕꯨ ꯌꯦꯡꯕ
ꯑꯥ
ꯕꯤꯠ ꯌꯥꯎꯗꯕ꯭ꯔꯣ ꯕꫭꯜ ꯌꯦꯡꯕꯁꯦ
ꯍꯣꯏ ꯌꯥꯎꯗꯦ
ꯑꯣ
ꯎꯝ
ꯑꯁ ꯑꯗꯨꯗꯤ ꯐꯨꯠꯕꯣꯜ ꯁꯥꯟꯅꯕ ꯅꯨꯄꯥ
ꯑꯥ ꯑꯗꯨꯗꯤ ꯄꯥꯝꯃꯦ ꯑꯗꯨ ꯑꯣꯏꯔꯁꯨ ꯌꯦꯡꯅꯤꯡꯗꯦ ꯑꯁꯤ ꯐꯣꯟꯗ ꯌꯦꯡꯕꯁꯦ ꯌꯦꯡꯅꯤꯡꯗꯦ ꯍꯥꯏꯕꯅꯤꯗ
ꯑꯣ
ꯑ ꯅꯪꯁꯨ ꯁꯟꯅꯕ꯭ꯔꯣ
ꯎꯝ
ꯎꯝ
ꯀꯩ ꯁꯥꯅꯩꯕ
ꯅꯪꯅ ꯁꯥꯟꯅꯔꯗꯤ ꯌꯦꯡꯕ ꯇꯥꯔꯦꯅꯦ
ꯑꯥꯏꯁ
ꯑꯁ ꯋꯥ ꯐꯖꯅ ꯉꯥꯡꯏ ꯀꯣ ꯑꯁ ꯈꯥꯏꯔꯦ ꯏꯌꯥ ꯍꯥ
ꯅꯠꯇꯦꯗ ꯑꯗꯨꯝ ꯑꯗꯨꯝ ꯄ꯭ꯔꯦꯛꯇꯤꯁ ꯇꯧꯕꯅꯤꯗ
ꯑꯩ
ꯅꯣꯏ ꯀꯣ ꯍꯥ
ꯅꯣꯏ ꯀꯔꯤ ꯇꯧꯒꯦꯔꯥ ꯉꯁꯤ
ꯀ꯭ꯂꯥꯁ ꯆꯠꯂꯤꯅꯤ
ꯎ ꯄꯨꯡ ꯀ꯭ꯌꯥꯗ
ꯄꯨꯡ ꯃꯥꯄꯟ
ꯎꯝ ꯅꯣꯏꯗꯤ ꯑꯩꯈꯣꯏꯗꯤ ꯉꯁꯤ ꯑꯣꯐ ꯂꯩꯌꯦ
ꯑꯣ ꯎꯝ
ꯅꯣꯏꯗꯤ ꯌꯨꯝꯗ ꯂꯩꯕ꯭ꯔꯥ ꯅꯠꯇ꯭ꯔꯗꯤ ꯀꯩꯗ ꯂꯩꯕ꯭ꯔꯥ
ꯅꯪꯒ ꯆꯥꯞ ꯃꯅꯥꯏꯌꯦ
ꯑꯣ
ꯎ
ꯑ
ꯌꯥꯝ ꯅꫭꯛ ꯅꯤꯡꯕ꯭ꯔꯣ
ꯎꯝ
ꯀꯩꯒꯤ
ꯈꯪꯗꯦ ꯑꯗꯨꯗꯤ
ꯑꯁ ꯇꯋꯋꯤꯍ
ꯅꯨꯡꯉꯥꯏꯕ꯭ꯔꯣ ꯗꯨꯗ ꯂꯩꯕ
ꯑ ꯃꯔꯛ ꯃꯔꯠꯗꯗꯤ ꯅꯨꯡꯉꯥꯏꯌꯦ ꯑꯇꯣꯞꯄꯗꯤ ꯈꯪꯗ꯭ꯔꯦ
ꯏꯟꯖꯥꯡ ꯑꯍꯥꯎ ꯑꯍꯥꯎ ꯄꯤꯖꯕ꯭ꯔꯣ
ꯑ ꯑꯍ
ꯍꯥꯎꯗꯕ꯭ꯔꯣ
ꯍꯣꯏ
ꯑꯣ
ꯏꯟꯁꯥꯡꯗꯨ ꯌꯦꯡꯂꯒ ꯀꯞꯅꯤꯡꯉꯦ
ꯑ‌ꯦ ꯀꯩꯀꯩ ꯏꯟꯖꯥꯡ ꯄꯤ ꯄꯤꯖꯒꯦ
ꯑ ꯀꯪꯁꯣꯏ ꯗꯥꯜ ꯐ꯭ꯔꯥꯏꯗꯤ ꯃꯔꯛ ꯃꯔꯛꯇ ꯑꯗꯨꯒ ꯆꯥꯗꯤ ꯑ ꯋꯤꯠꯇ ꯑꯅꯤꯃꯛ ꯄꯤꯑꯦ ꯑꯗꯨꯒ ꯌꯦꯔꯨꯝꯗꯤ ꯑꯅꯤ ꯑꯦ ꯑꯃ
ꯌꯦꯟꯒꯨꯝꯕ ꯄꯤꯖꯗꯕ
ꯍꯣꯏ ꯏꯁꯥ ꯃꯇꯝꯗꯤ ꯑꯩꯈꯣꯏꯗꯤ ꯌꯦꯡꯉ ꯆꯥꯕꯅꯤ ꯑꯇꯣꯞ ꯄꯗꯤ ꯄꯗ
ꯑꯣ
ꯑ ꯅꯣꯏꯗꯤ ꯅꯣꯏꯒꯤ ꯏꯟꯁꯥꯡꯗꯤ ꯀꯃꯥꯏꯅ ꯇꯧꯕ꯭ꯔꯣ ꯍꯥꯎꯕ꯭ꯔꯣ
ꯑꯩꯈꯣꯏꯗꯤ ꯎꯝ ꯀꯣꯕꯤ ꯑꯃꯨꯛ ꯆꯥꯏ ꯃꯇꯔ ꯆꯥꯏ ꯗꯥꯜ ꯆꯥꯏ ꯑꯗꯨꯒ ꯌꯦꯟꯗꯨꯝꯁꯨ ꯆꯥꯏ ꯑꯗꯨꯒ ꯌꯦꯟꯁꯨ ꯆꯥꯏ ꯁꯟꯁꯨ ꯃꯔꯛ ꯃꯔꯛꯇ ꯑꯣꯛꯁꯨ ꯃꯔꯛ ꯃꯥꯔꯛꯇꯥ
ꯎꯝ ꯑꯩꯈꯣꯏꯗꯤ ꯑ ꯁꯟꯁꯒ ꯑꯣꯛꯗꯤ ꯆꯥꯗꯕ ꯀꯨꯏꯈ꯭ꯔꯦ ꯃꯍꯥꯎꯁꯨꯨ ꯀꯧꯈ꯭ꯔꯦ ꯀꯃꯥꯏꯅ ꯌꯦꯡꯈꯠꯇ ꯑ ꯌꯦꯡꯈꯠꯇ ꯈꯪꯂꯉꯒ ꯂꯩꯕꯅꯦ ꯍꯧꯖꯤꯛꯁꯦ
ꯎꯝ ꯎ ꯃꯥ ꯑꯩ ꯄꯤꯖꯕꯤꯒꯤ ꯀꯩꯅꯣꯍꯦ ꯑꯩ ꯂꯩꯁꯤꯗꯤ
ꯑ ꯄꯨꯔꯥꯛꯄꯤꯑꯣ ꯀꯣ
ꯎꯝ
ꯑꯗꯨꯗꯤ ꯐꯔꯦ ꯍꯧꯖꯤꯛꯇꯤ ꯆꯥꯔꯝꯒꯅꯤꯍ
ꯎꯝ ꯐꯖꯅ ꯊꯣꯡ ꯄꯨꯔꯛꯇꯣꯏꯅꯦ ꯅꯪꯗꯤ
ꯎꯝ
ꯂꯧꯕꯤꯒꯗ꯭ꯔ ꯅꯪ
ꯍꯥꯥ
ꯂꯧꯕꯤꯒꯗ꯭ꯔꯣꯅꯪ
ꯂꯧꯕꯤꯒꯅꯤ
ꯑꯩꯅ ꯄꯨꯔꯛꯗꯤ ꯂꯧꯕꯤꯒꯗ꯭ꯔꯣ
ꯂꯧꯕꯤꯒꯅꯤ
ꯁ‌ꯦꯡꯕ
ꯍꯣꯏ
ꯑꯩ ꯍꯔꯥꯎ ꯏ ꯀꯣ
ꯑꯩꯩ ꯍꯥ
ꯀꯔꯤ ꯍꯥꯏꯕ
ꯑꯣꯏꯕ
ꯑ ꯃꯤꯅ ꯅꯨꯡꯁꯤꯔꯒ ꯄꯨꯔꯛꯄꯤꯕꯨꯗꯤ ꯂꯣꯏꯗ꯭ꯔꯤꯗꯤ ꯑꯩꯗꯤ ꯃꯤ ꯑꯣꯏꯔꯔꯣꯏꯅꯤ ꯀꯩꯅꯣ
ꯎꯝ ꯑꯗꯨꯗꯤ ꯃꯤꯅ ꯅꯨꯡꯁꯤꯅ ꯅꯪꯕꯨ ꯅꯨꯡꯁꯤꯅ ꯊꯦꯝꯔꯛꯑꯗꯤ ꯌꯥꯒꯗ꯭ꯔꯣ
ꯍꯣꯏ
ꯌꯥꯏꯌꯦ
ꯎꯝ
ꯑꯩ ꯂꯩꯔꯦ ꯀꯩꯅꯣ ꯑꯗꯨꯗꯤ
ꯑ
ꯑ ꯅꯨꯡꯁꯤꯅ ꯏꯪ ꯇꯞꯅ ꯊꯦꯡꯅꯒꯗꯕꯅꯤ
ꯌꯥꯅꯤꯒꯣ
ꯎꯝ
ꯍꯥ
ꯅꯣꯏꯔꯤ ꯑ ꯅꯣꯏꯒꯤ ꯈꯨꯟꯗꯔꯥ ꯆꯤꯛ ꯇꯤꯗꯔ ꯂꯥꯏꯔꯤꯛ ꯇꯝꯕꯁꯦ ꯍꯣꯏ ꯌꯨꯅꯤꯚꯔꯁꯤꯇꯤ
ꯃꯧꯟ ꯑꯦꯚꯔꯦꯁ ꯈꯥꯪꯕ꯭ꯔꯣ
ꯀꯔꯤꯒꯤ ꯍꯥꯥ
ꯃꯥꯎꯟ ꯑꯦꯕꯔꯦꯁ ꯃꯥꯎꯟ ꯑꯦꯕꯔꯦꯁ
ꯑꯣ ꯈꯪꯉꯦ
ꯑꯗꯨꯒ
ꯑꯣ
ꯍꯣꯏ ꯀꯣꯂꯦꯖ ꯀꯣꯂꯦꯖ ꯀꯥꯏꯔꯣ ꯅꯪꯁꯨ
ꯑꯩꯗꯤ ꯌꯨꯅꯤꯚꯔꯁꯤꯇꯤ ꯀꯥꯏꯌꯦ
ꯑꯣ
ꯎꯝ
ꯑꯗꯨꯗ ꯃꯤ ꯑꯌꯥꯝꯕꯅ ꯀꯋꯏꯅꯦ ꯑꯗꯣ
ꯎꯝ
ꯃꯤ ꯑꯌꯥꯝꯕꯅ ꯑꯗꯨꯗ ꯑꯗꯨꯝ ꯀꯥꯏꯌꯦꯕ
ꯎꯝ ꯎꯝ ꯑꯩꯗꯤ ꯅꯪꯁꯨ ꯑꯁꯤꯗꯒꯤꯔꯥꯅ ꯈꯜꯂꯒ ꯂꯩꯕꯅꯤꯌꯦ
ꯑꯩꯁ
ꯑꯗꯨꯗꯤ ꯏꯕꯥꯅꯤꯗꯤ ꯗꯤꯁꯇꯦꯟꯁꯁꯤ ꯌꯥꯝꯃꯦ ꯍꯦ
ꯎꯝ ꯑꯦ ꯎꯅꯤ ꯊꯦꯡꯅꯅꯤ ꯑꯁ ꯌꯥꯝ ꯂꯥꯏ
ꯎꯝ
ꯑꯩ ꯂꯥꯛꯀꯅꯤ ꯀꯩꯅꯣ ꯑꯦ ꯀꯩꯝ ꯈꯜꯂꯨꯅꯨ ꯂꯥꯛꯑꯣ ꯎꯝꯅ
ꯊꯥꯖꯗꯦ ꯅꯪ ꯂꯥꯛꯀꯅꯤ ꯍꯥꯏꯕꯁꯦ
ꯑ ꯅꯪ ꯊꯥꯖꯗꯕꯗꯣ ꯅꯪꯅ ꯊꯥꯖꯗꯕꯗꯣ ꯊꯥꯖꯍꯟꯗꯣꯏꯅꯦ ꯑꯩꯅ ꯂꯥꯛꯑꯒ
ꯎ ꯐꯔꯤꯁ ꯂꯥꯛꯂꯒ ꯊꯥꯖꯕꯤ ꯍꯪꯁꯤꯅꯀꯣ
ꯎꯝ
ꯎ
ꯑꯗꯨꯅ ꯑꯩ ꯂꯥꯛꯑꯒ ꯅꯪ ꯆꯦꯜꯂꯗꯤ ꯈꯪꯗꯦ
ꯆꯂꯍꯦ
ꯆꯂ ꯂꯩꯀ
ꯍꯣꯏ
ꯂꯣꯜꯂꯗꯤ ꯂꯣꯏꯔꯦ ꯂꯥꯛꯑ ꯀꯥꯟꯗ
ꯎꯝ
ꯑ ꯃꯤ ꯈꯔꯗꯤ ꯂꯣꯛꯒꯜꯂꯦꯕꯣ ꯏ ꯀꯥꯏꯔꯒ
ꯑꯩꯗꯤ ꯑꯗꯨꯃꯥꯏꯅ ꯇꯧꯔꯔꯣꯏꯗ ꯑꯗꯨꯝ ꯊꯦꯡꯅꯕꯤꯒꯅꯤ
ꯌꯥꯝ ꯐꯩꯀꯣ ꯑꯁ ꯅꯪꯒꯨꯝꯕ ꯅꯨꯄꯤꯅꯤ ꯑꯩꯅ ꯄꯥꯝꯃꯤꯁꯦ
ꯆꯠ
ꯑꯥ ꯍꯥ